ꯑꯩ ꯈꯣꯟ ꯇꯥꯕ꯭ꯔꯥ
ꯇꯥꯏ ꯇꯥꯏ
ꯎꯝ ꯍꯜꯂꯣ
ꯇꯥꯏꯌꯦ ꯇꯥꯏꯌꯦ ꯎꯝ ꯁꯦꯡꯗꯕ꯭ꯔꯣ ꯅꯪꯒꯤ
ꯁꯦꯡꯉꯦ ꯑꯗꯨꯝ ꯁꯦꯡꯉꯦ ꯋꯦꯗꯔꯅ ꯅꯨꯡꯉꯥꯏꯕꯅꯤꯅꯀꯣ ꯁꯦꯡꯉꯦ ꯉꯁꯤꯗꯤ ꯑꯗꯨ ꯑꯩꯈꯣꯏꯒꯤ ꯇꯦꯛꯅꯣꯂꯣꯖꯤꯁꯤꯁꯨ ꯑꯉꯛꯄꯅꯤꯀꯣ ꯁꯨꯃꯥꯏꯅ ꯃꯐꯝ ꯑꯊꯥꯞ ꯑꯊꯥꯞꯄꯗ ꯂꯩꯔꯁꯨ ꯍꯥꯏ ꯍꯦꯜꯂꯣꯒ ꯇꯧꯕ ꯉꯝꯃꯤꯁꯦꯀꯣ ꯅꯠꯇ꯭ꯔꯣ
ꯆꯨꯝꯃꯦ ꯆꯨꯝꯃꯦ
ꯁꯥꯏꯟꯁꯀꯤ ꯂꯣꯏꯕ ꯅꯥꯏꯗꯦ ꯍꯥꯏꯖꯦ
ꯎꯝ ꯎꯝ
ꯑꯍꯥꯟꯕ ꯀꯅꯥꯅꯣ ꯀꯣ ꯇꯧꯈꯤꯕꯗ ꯑꯦꯂꯦꯛꯖꯦꯟꯗꯔ ꯒ꯭ꯔꯥꯍꯥꯝꯕꯦꯜ ꯅꯠꯇ꯭ꯔꯣ ꯃꯥꯅ ꯇꯦꯂꯦꯐꯣꯟ ꯈ꯭ꯋꯥꯏ ꯑꯍꯥꯟꯕ ꯇꯧꯈꯤꯕꯗꯣ ꯀꯌꯥ ꯉꯥꯛꯂꯝꯒꯅꯤ ꯑꯝꯇꯪ ꯈꯜꯂ ꯌꯦꯡꯉꯨꯅꯦ ꯀꯌꯥ ꯍꯔꯥꯎ ꯔꯝꯒꯅꯤꯀꯣ
ꯎꯝ
ꯅꯠꯇ꯭ꯔꯣ
ꯇꯥꯗꯕꯁꯤꯡꯅꯗꯤ
ꯇꯥꯕ꯭ꯔꯣ
ꯇꯥꯏ ꯇꯥꯏ
ꯎꯝ ꯑꯗꯨꯅꯤꯗ
ꯑꯗꯣ ꯃꯣꯏ ꯑꯗꯨ ꯇꯧ ꯑꯗꯨꯒꯤ ꯃꯇꯝꯗꯨꯗ ꯌꯨꯝꯊꯣꯡ ꯈꯨꯗꯤꯡꯃꯛꯇꯤ ꯂꯩꯇꯦꯗꯅ ꯑꯗꯨ ꯑꯣꯏꯔꯁꯨ
ꯎꯝ
ꯍꯥꯏꯕꯗꯤ ꯄꯨꯊꯣꯛꯑꯁꯨ ꯌꯨꯝꯊꯣꯡ ꯈꯨꯗꯤꯡꯃꯛꯅꯗꯤ ꯄꯥꯏꯗꯦꯗꯅ ꯑꯃꯨꯛꯀꯁꯨ
ꯎꯝ ꯑꯗꯨꯅꯦ ꯄꯥꯏꯗꯦ ꯑꯗꯨ ꯑꯣꯏꯔꯁꯨ ꯏꯟꯚꯦꯟꯁꯟꯗ ꯍꯥꯏꯕꯅꯤꯅ ꯑꯩꯅ ꯍꯥꯏꯕꯗꯤ ꯃꯤ ꯃꯤꯑꯣꯏꯕꯩ ꯀꯣꯛꯇꯣ ꯑꯥꯏꯗꯤꯌꯥꯗꯣ ꯉꯝꯗꯕ ꯂꯩꯇꯦ ꯍꯥꯏꯕꯅꯤꯗ
ꯎꯝ
ꯇ
ꯍꯣꯏꯗ ꯑꯗꯨꯕꯨꯗꯤ ꯃꯊꯥꯡ ꯃꯊꯪ ꯄꯨꯊꯣꯔꯛꯀꯅꯤ ꯀꯔꯤ
ꯎꯝ ꯑꯗ ꯏꯝꯐꯥꯜꯒꯤ ꯋꯦꯗꯔꯁꯦ ꯀꯃꯥꯏꯅ ꯇꯧꯒꯦ ꯉꯁꯤꯁꯦ ꯑꯗꯨꯝ ꯌꯥꯕ꯭ꯔꯥ
ꯑꯁ ꯌꯥꯝꯁꯥꯏ ꯌꯥꯝꯁꯥꯏ ꯑꯌꯨꯛꯇ ꯅꯣꯡ ꯎꯝ ꯑꯌꯨ ꯛꯇ ꯅꯣꯡ ꯈꯔ ꯇꯥꯕ ꯁꯥꯔꯒ ꯍꯧꯖꯤꯛꯇꯤ ꯌꯥꯗ꯭ꯔꯦ ꯁꯥꯕꯗ
ꯑꯩꯈꯣꯏ ꯁ꯭ꯋꯥꯏꯗꯗꯤ ꯎꯄꯥꯝꯕꯤ ꯌꯥꯝ ꯂꯩꯕꯅꯤꯅꯀꯣ ꯌꯥꯝ ꯊꯥꯕꯅꯤꯅ ꯅꯨꯡꯉꯥꯏꯔꯦ ꯎꯝ ꯑꯩ ꯑꯃꯨꯛꯀ ꯍꯌꯦꯡ ꯃꯟꯗꯦ ꯇꯨꯁꯗꯦ ꯗꯨꯀꯥꯟ ꯂꯩꯕꯥꯛ ꯄꯣꯛꯄ ꯑꯗꯨꯋꯥꯏꯗ ꯌꯥꯔꯒꯗꯤ ꯁꯪꯂꯒꯗꯤ ꯐꯣꯔꯦꯁ ꯗꯤꯄꯥꯔꯠꯃꯦꯟꯗ ꯆꯠꯂꯒꯀꯣ
ꯎꯝ
ꯈꯔ ꯁꯦꯞ꯭ꯂꯤꯡꯁ ꯈꯔ ꯈꯟꯗꯣꯛꯀꯦꯅ ꯈꯜꯂꯤꯅꯦ ꯑꯩ ꯅꯍꯥꯟ ꯃꯥꯔꯆ ꯑꯩ ꯇꯧꯅꯤꯡꯕꯀꯣ ꯄꯥꯝꯕ ꯑꯄꯥꯝꯕ ꯂꯩꯔꯒꯗꯤ ꯃꯣꯏ ꯅꯔꯁꯔꯤꯗ ꯆꯠꯂꯒꯀꯣ ꯑꯩ ꯕꯥꯎꯟꯗ꯭ꯔꯤꯗ ꯈꯔ ꯊꯥꯅꯤꯡꯕꯀꯣ
ꯍꯥꯏꯕꯗꯤ ꯑꯗꯨꯝ ꯂꯧꯅꯤꯡꯉꯦ ꯍꯥꯏꯔ ꯑꯗꯨꯝ ꯂꯧꯕ ꯌꯥꯕ꯭ꯔꯣ
ꯌꯥꯅꯤ ꯏꯁꯨ ꯇꯧꯔꯅꯤꯀꯣ ꯏꯁꯨ ꯇꯧꯔꯒ ꯑꯗꯨꯝ ꯑꯩꯅ ꯗꯦꯄꯣꯗ ꯅꯍꯥꯟ ꯍꯥꯏꯅꯔꯝꯕꯅꯦ ꯑꯩꯅ ꯃꯥꯔꯆ ꯍꯧꯔꯝꯗꯥꯏꯗꯣ
ꯑꯥ
ꯆꯠꯂꯨꯕꯅꯦ ꯑꯗꯨꯒ ꯖꯨꯟꯗ ꯂꯥꯛꯑꯣ ꯍꯥꯏꯕꯅꯤ ꯑꯩ ꯊꯦꯡꯕꯨ ꯊꯦꯡꯂꯕꯅꯤꯅꯦ ꯅꯍꯥꯟ ꯆꯠ ꯌꯥꯔꯕꯅꯦ ꯍꯧꯖꯤꯛꯁꯦ ꯊꯥꯕ ꯃꯇꯝꯅꯦꯕ
ꯑꯣ
ꯎꯝ
ꯑꯣ ꯍꯥꯏꯁꯦ ꯂꯧꯒꯦ ꯍꯥꯏꯅ ꯂꯩꯔꯝꯕ ꯇꯥꯔꯗꯤ ꯂꯧꯒꯦ ꯍꯥꯏꯔ ꯈꯜꯂꯒ ꯑꯗꯨꯝ ꯐ꯭ꯔꯤꯗ ꯄꯨꯔꯛꯄ ꯌꯥꯏ ꯍꯥꯏꯕ
ꯄꯨꯣꯔꯛꯀꯅꯤ ꯑꯗꯨꯕꯨ ꯃꯣꯏ ꯁꯤ ꯃꯤ ꯁꯤ ꯂꯝꯗ ꯂꯩꯕ ꯁꯤ ꯃꯤꯡ ꯀꯧꯕ ꯁꯤꯒꯤ ꯏꯁꯄꯦꯁꯤꯁ ꯃꯁꯤꯒꯤ ꯀ꯭ꯋꯥꯟꯇꯤꯇꯤ ꯏꯁꯨ ꯇꯧꯈ꯭ꯔꯦ ꯍꯥꯏꯕꯁꯦ ꯔꯦꯀꯣꯔꯠ ꯇꯧꯍꯧꯕꯅꯦꯕꯀꯣ
ꯑꯠꯆꯥ ꯎꯝ ꯎꯝ ꯑꯣ ꯑꯗꯨꯝ ꯑꯄꯥꯝꯕ ꯃꯤꯁꯤꯡꯅ ꯂꯧꯕ ꯌꯥꯏ ꯍꯥꯏꯕ ꯣ ꯂꯧꯕ ꯌꯥꯕ ꯌꯥꯗꯕ ꯍꯥꯏꯕ ꯈꯥꯏꯗꯣꯛ ꯄꯨꯗꯤ ꯂꯩꯇꯦꯕ ꯑꯗꯨ ꯑꯣꯏꯔꯗꯤ
ꯂꯧꯔꯣ ꯂꯧꯕꯤꯔꯣ ꯁꯤꯅꯦ ꯎꯄꯥꯥꯟꯝꯕꯤꯁꯤ ꯌꯥꯔꯤꯕ ꯃꯈꯩ ꯊꯥꯔꯣꯁꯤꯅꯦ
ꯑꯆꯥꯥ
ꯍꯥꯇ꯭ꯔ
ꯆꯨꯝꯃꯦ ꯆꯨꯝꯃꯦ
ꯑꯗꯨ ꯂꯩꯗ
ꯄꯥꯕ ꯅꯗꯤ ꯌꯥꯗ꯭ꯔꯁꯤꯗꯗꯤꯦ
ꯎꯝ ꯎꯄꯥꯥꯟꯝꯕꯤ ꯂꯩꯕ ꯀꯥꯟꯅꯕꯁꯦ ꯀꯥꯟꯅꯕ ꯀꯥꯟꯅꯕꯁꯦꯀꯣ ꯆꯍꯤꯁꯦ ꯆꯍꯤꯒꯤ ꯑꯗꯨꯝ ꯈꯪꯂꯛꯇ꯭ꯔꯣ ꯑꯗꯨꯅꯦ ꯎ ꯄꯥꯝꯕꯤꯗꯤ ꯌꯥꯔꯤꯕ ꯃꯈꯩ ꯊꯥꯒꯗꯕꯅꯤ ꯑꯗꯨꯅꯕꯨ ꯋꯥꯔꯜ ꯏꯟꯚꯥꯏꯔꯣꯟꯃꯦꯟꯇꯣ ꯗꯦ ꯀꯥꯏꯁꯦ ꯖꯨꯟꯗ ꯊꯝꯂꯤꯁꯦ ꯃꯔꯝ ꯂꯩꯔꯤꯅꯦ ꯌꯥꯔꯤꯕ ꯃꯈꯩ ꯊꯥꯔꯨꯔꯁꯤꯅꯦ ꯅꯣꯡꯖꯨ ꯊꯥꯁꯤꯗꯀꯣ ꯋꯤꯟꯇꯔꯗ ꯊꯝꯗ꯭ꯔꯤꯁꯦ ꯑꯗꯨꯒꯤ ꯃꯔꯝꯅꯦꯕꯀꯣ ꯌꯥꯔꯤꯕ ꯃꯈꯩ ꯊꯥꯔꯣ ꯁꯤꯅꯦ ꯑꯗꯨ ꯅꯪ ꯏꯁꯥꯒꯤ ꯈꯨꯠꯇꯒꯤ ꯄꯥꯝꯕꯤꯦ ꯀꯌꯥꯃꯨꯛ ꯊꯥꯂꯤ ꯊꯥꯔꯒꯦ ꯍꯧꯖꯤꯛ ꯐꯥꯎꯕ ꯍꯧꯖꯤꯛ ꯐꯥꯎꯕꯗ
ꯊꯥꯗꯦ
ꯊꯥꯒꯦꯅꯗꯤ ꯈꯟꯕꯤꯗꯕ꯭ꯔꯥ ꯁꯣꯝꯗꯤ
ꯖꯒꯥꯁꯨ ꯂꯩꯇꯕꯗꯨꯕꯨ ꯀꯗꯥꯏꯗ ꯊꯥꯅꯤꯡꯉꯥꯏ ꯄꯥꯝꯕꯤꯒꯨꯝꯕ ꯃꯅꯥ ꯃꯁꯤꯡ ꯍꯥꯏꯁꯦ ꯐꯗꯤꯒꯣꯝꯒꯨꯝꯕ ꯊꯥꯕ ꯁꯥ ꯃꯔꯣꯏꯒꯨꯝꯕ ꯊꯥꯕ ꯑꯗꯨ ꯈꯛꯇ ꯉꯥꯏꯔꯦ ꯄꯥꯝꯕꯤ ꯑꯣꯏꯅꯗꯤ ꯊꯥꯅꯤꯡꯉꯥꯏ ꯖꯒꯥ ꯂꯩꯇꯦ
ꯌꯥꯏ ꯑꯗꯨꯁꯨ ꯌꯥꯏ ꯄꯥꯕꯤꯕꯨ ꯍꯥꯏꯔꯒꯗꯤ ꯌꯥꯔꯦ ꯑꯗꯨꯝ ꯑꯗꯣ ꯄꯥꯝꯕꯤꯁꯦ ꯍꯧꯖꯤꯛ ꯁꯤꯇꯤꯒꯨꯝꯕꯗꯗꯤꯀꯣ ꯁꯤꯇꯤ ꯁꯤꯇꯤ ꯑꯆꯧ ꯑꯆꯧꯕ ꯁꯤꯇꯤꯗꯗꯤ ꯑꯩꯈꯣꯏ ꯀꯩꯅꯣ ꯂꯦꯟꯁꯀꯦꯞ ꯑꯥꯔꯀꯤꯇꯦꯛ ꯃꯌꯥꯝꯁꯤꯅꯀꯣ
ꯎꯝ
ꯄ꯭ꯂꯥꯅꯤꯡ ꯀꯩꯅꯣ ꯀꯥꯡꯕꯨꯁꯤꯅ ꯍꯣꯔꯇꯤꯀꯜꯆꯔ ꯀꯥꯡꯕꯨꯁꯤꯅ ꯀꯃꯥꯏꯅ ꯇꯧꯒꯦ ꯍꯥꯏꯕꯗ ꯃꯈꯟ ꯌꯥꯝ ꯂꯩꯕ ꯄꯥꯝꯕꯤꯁꯤꯁꯨ ꯑꯩ ꯈꯔ ꯍꯥꯏꯕꯤꯒꯦꯀꯣ ꯑꯦꯕꯦꯅ꯭ꯌꯨ ꯄ꯭ꯂꯥꯟꯇꯦꯁꯟ ꯍꯥꯏꯅ ꯍꯥꯏꯔꯤꯕ ꯑꯩꯈꯣꯏꯅ ꯁꯣꯔꯣꯛ ꯃꯇꯥꯏ ꯃꯇꯥꯏꯗꯒ ꯊꯥꯕꯗꯣ ꯑꯦꯚꯦꯅ꯭ꯌꯨ ꯄ꯭ꯂꯥꯟꯇꯦꯁꯟ ꯀꯧꯋꯦꯕꯀꯣ ꯑꯗꯨꯒ ꯑꯩꯈꯣꯏ ꯑꯦꯌꯥꯔꯄꯣꯔꯠꯇꯒꯤ ꯊꯧꯒꯠꯂꯛꯄꯗ ꯁꯨꯃꯥꯏꯅ ꯂꯝꯕꯤ ꯃꯌꯥꯏꯗꯒ ꯊꯥꯕꯗꯣ ꯑꯗꯣ ꯔꯣꯠ ꯃꯦꯗꯤꯌꯥꯟ ꯄ꯭ꯂꯥꯟꯇꯦꯁꯟ ꯀꯧꯋꯦꯕꯀꯣ ꯑꯗꯣ ꯑꯗꯨꯃꯥꯏꯅ ꯇꯧꯔꯒ ꯑꯗꯨꯗꯤꯩ ꯑꯆꯧꯕ ꯊꯥꯕ ꯌꯥꯗ꯭ꯔꯦ ꯑꯗꯨꯕꯨ ꯕ꯭ꯌꯨꯇꯤꯐꯤꯀꯦꯁꯟ ꯄꯔꯄꯁꯀꯤꯀꯣ ꯑꯗꯨꯝ ꯊꯥꯅꯔꯦ ꯑꯅꯝꯕ ꯑꯗꯨꯕꯨ ꯑꯦꯚꯦꯅ꯭ꯌꯨ ꯄ꯭ꯂꯥꯟꯇꯦꯁꯟꯅ ꯃꯇꯥꯏ ꯃꯇꯥꯏꯗ ꯊꯥꯑꯕꯗꯤ ꯑꯗꯨꯗꯤ ꯃꯣꯏꯁꯦ ꯏꯁꯄꯦꯁꯤꯁ ꯍꯦ ꯈꯜꯂꯦꯕꯀꯣ ꯍꯥꯏꯕꯗꯤ ꯃꯣꯏꯁꯦ ꯗꯁ ꯑꯦꯞꯖꯣꯔ ꯑꯦꯞꯖꯣꯔꯕꯤꯡ ꯑꯣꯏꯒꯗꯕ ꯃꯣꯏꯒꯤ ꯃꯅꯥꯁꯦ ꯌꯥꯔꯤꯕ ꯃꯈꯩ ꯔꯐ ꯑꯣꯏꯒꯅꯤ ꯆꯥꯎꯒꯅꯤꯀꯣ ꯑꯗꯨ ꯗꯁ ꯄꯥꯔꯇꯤꯀꯜ ꯃꯌꯥꯝꯗꯣ ꯐꯥꯖꯤꯟꯗꯣꯏꯅꯦꯕ ꯃꯣꯏꯅ ꯀꯣ ꯁꯔꯣꯛꯇꯒꯤ ꯄꯥꯏꯈꯠꯂꯄ ꯃꯌꯥꯝꯗꯣ ꯄꯣꯂꯨꯁꯟ ꯀꯟꯇ꯭ꯔꯣꯜ ꯇꯧꯅꯕꯀꯣ ꯑꯗꯒꯤꯗꯤ ꯒꯁ ꯄꯣꯂꯨꯁꯟ ꯑꯃ ꯂꯩꯔꯦ ꯑꯗꯨꯒ ꯄꯥꯁꯔ ꯕꯥꯏ ꯍꯦ ꯇ꯭ꯔꯦꯚꯦꯂꯤꯡ ꯄꯦꯁꯦꯟꯖꯔ ꯃꯌꯥꯝꯗꯒꯤ ꯌꯥꯔꯤꯕ ꯃꯈꯩ ꯁꯦꯗꯤ ꯖꯒꯥ ꯄꯤꯅꯕꯀꯣ ꯁꯦꯠ ꯄꯤꯅꯕꯀꯣ ꯄꯦꯇꯦꯁꯇ꯭ꯔꯤꯌꯟꯒꯤ ꯐꯨꯠꯄꯥꯠꯁꯨ ꯂꯩꯅꯀꯣ ꯑꯗꯨ ꯃꯌꯥꯝꯗꯣ ꯑꯗꯨꯅ ꯌꯥꯔꯦ ꯃꯈꯣꯏ ꯁꯦꯠ ꯄꯤꯒꯗꯕ ꯑꯗꯨꯅ ꯑꯗꯨꯒ ꯏꯁꯄ꯭ꯔꯦꯗꯤꯡ ꯑꯣꯏꯒꯗꯕ ꯍꯥꯏꯗꯤ ꯐꯟꯗꯧꯀꯗꯧꯕꯀꯣ ꯆꯨꯝꯅ ꯍꯧꯕꯗꯣ ꯈꯜꯂꯣꯏꯕ ꯑꯩꯈꯣꯏꯅ ꯑꯗꯨꯒ ꯌꯥꯝꯅꯁꯨ ꯋꯥꯡꯍꯜꯂꯣꯏꯕ ꯑꯗꯨꯒꯨꯝꯕꯗꯣ ꯁꯝꯅ ꯍꯥꯏꯔꯕ ꯗ ꯒꯨꯜ ꯃꯣꯍꯔꯒꯨꯝꯕꯁꯦ
ꯑ
ꯀꯦ ꯁꯤ ꯑꯐꯤꯁꯇꯨꯂꯥ ꯍꯥꯏꯅ ꯑꯃ ꯂꯩꯀꯣ ꯁꯥꯏꯟꯇꯤꯐꯤꯛ ꯅꯦꯝꯁ ꯑꯗꯨꯝ ꯂꯩꯌꯦ ꯃꯣꯏ ꯃꯣꯏꯁꯦ ꯀꯩꯅꯣꯅꯦ ꯃꯣꯏ ꯃꯌꯥꯝꯁꯦ ꯑꯩꯈꯣꯏ ꯊꯥꯅꯩꯌꯦꯕꯀꯣ ꯑꯗꯨꯅ ꯃꯣꯏꯁꯦ ꯊꯥꯕꯁꯦ ꯃꯅꯥ ꯃꯅꯥ ꯇꯞ ꯑꯣꯏꯒꯅꯤ ꯆꯥꯎꯒꯅꯤ ꯐꯟꯗꯣꯛꯀꯅꯤ ꯑꯗꯨꯒ ꯃꯣꯏꯁꯦ ꯑꯩꯈꯣꯏꯅ ꯍꯦꯟꯅ ꯄꯥꯝꯕ ꯕꯣꯅꯁ ꯄ꯭ꯂꯁ ꯄꯣꯏꯟ ꯍꯥꯏꯔꯒꯅ ꯑꯦꯇ꯭ꯔꯦꯛꯇꯤꯞ ꯐ꯭ꯂꯥꯋꯔ ꯑꯃꯨꯛꯁꯨ ꯄꯨꯊꯣꯛꯄꯀꯣ
ꯑꯣ
ꯕ꯭ꯌꯨꯇꯤꯐꯤꯀꯦꯁꯟ ꯄꯔꯄꯁ ꯑꯣꯏꯕ ꯂꯥꯏꯛ ꯃꯥꯒꯤ ꯀꯩꯅꯣꯗꯣ ꯌꯨꯇꯤꯂꯤꯇꯤꯗꯀꯣ ꯑꯗꯨꯃꯥꯏꯅꯁꯨ ꯑꯣꯏꯕ ꯑꯗꯨꯒ ꯑꯦꯕꯔꯒ꯭ꯔꯤꯟꯁꯨ ꯑꯣꯏꯒꯗꯕ ꯆꯍꯤ ꯆꯨꯞꯄꯒꯤ ꯒ꯭ꯔꯤꯟ ꯑꯣꯏꯒꯗꯕꯀꯣ ꯁ ꯁ ꯑꯗꯨꯝ ꯀꯩꯅꯣ ꯂꯩꯒꯗꯕ ꯗꯤ ꯁꯤꯗꯤꯁ ꯊꯥꯕ ꯌꯥꯗꯦꯕ ꯑꯗꯨꯗ
ꯑꯗꯨꯅ ꯌꯥꯝ ꯂꯩꯕꯅꯦ ꯁꯤꯒꯨꯝꯕꯁꯦ ꯌꯥꯝꯅ ꯅꯨꯡꯉꯥꯏꯕꯅꯦ ꯋꯥꯔꯤꯁꯦ ꯄꯥꯝꯕꯤꯁꯦ ꯎꯝ ꯄꯥꯝꯕꯤꯁꯦ ꯈꯟ ꯌꯥꯝ ꯂꯩꯌꯦ ꯄꯥꯕꯤꯁꯤꯀꯣ
ꯎꯝ
ꯄꯥꯝꯕꯤꯒꯤ ꯅꯨꯡꯁꯤꯕꯅꯦ ꯄꯥꯝꯕꯤꯒꯤ ꯋꯥꯔꯤꯁꯤꯀꯣ ꯃꯤ ꯑꯃꯅ ꯄꯥꯝꯕꯤꯒꯤ ꯃꯔꯝꯗ ꯃꯨꯟꯅ ꯈꯪꯈ꯭ꯔꯕꯀꯣ ꯄꯥꯝꯕꯤꯁꯦ ꯌꯥꯝ ꯅꯨꯡꯁꯤꯕꯅꯦ ꯄꯥꯝꯕꯤꯁꯦ ꯎꯄꯥꯝꯕꯤꯁꯦꯀꯣ ꯎꯝ ꯎꯄꯥꯝꯕꯤꯁꯦ ꯎꯄꯥꯝꯕꯤꯁꯦ ꯎꯄꯥꯥꯟꯝꯕꯤꯒꯤ ꯁꯦꯜꯁꯦ ꯏꯃꯣꯔꯇꯦꯜ ꯁꯦꯜ ꯀꯧꯋꯦꯕ ꯁꯥꯒꯤ ꯑꯩꯈꯣꯏ ꯑꯩꯈꯣꯏꯁꯦ ꯁꯥꯗ ꯆꯤꯡꯉꯦꯀꯣ ꯁꯥꯏꯟꯁꯇꯗꯤ ꯑꯦꯅꯤꯃꯦꯜ ꯁꯦꯜꯁ ꯄ꯭ꯂꯥꯟ ꯁꯦꯜꯁ ꯍꯥꯏꯅꯀꯣ ꯎꯄꯥꯟ ꯕꯤꯒꯤ ꯁꯦꯜꯁ ꯃꯌꯥꯝ ꯃꯅꯨꯡꯗ ꯁꯦꯜꯗꯨꯗꯤ ꯏꯃꯣꯔꯇꯦꯜꯅꯦꯕ ꯈꯪꯕ꯭ꯔꯥ ꯁꯤ ꯁꯤꯕ ꯅꯥꯏꯗꯦꯕꯀꯣ ꯀꯣ ꯂꯣꯏꯕ ꯅꯥꯏꯗꯦ ꯑꯗꯨꯅ ꯄꯥꯝꯕꯤ ꯑꯃꯁꯦ ꯄꯥꯝꯕꯤ ꯑꯃꯁꯦ ꯅꯪ ꯆꯤꯡꯗꯒ ꯆꯠꯂꯗꯤꯀꯣ ꯂꯤꯁꯤꯡ ꯑꯃ ꯍꯦꯟꯅ ꯑꯗꯨꯝ ꯍꯧꯕꯁꯨ ꯂꯩꯕꯅꯦ ꯃꯣꯏꯒꯤ ꯐꯦꯕꯔꯦꯕꯜ ꯀꯟꯗꯤꯁꯟ ꯍꯥꯏꯗꯤ ꯃꯣꯏꯒꯤ ꯍꯧꯕ ꯌꯥꯕ ꯀꯩꯅꯣꯗꯣ ꯄꯤꯔꯤꯕ ꯃꯈꯩꯀꯣ ꯑꯗꯨꯝ ꯍꯧꯒꯅꯤ ꯃꯥꯗꯤ ꯁꯨꯡꯁꯤꯠ ꯁꯦꯕ ꯄꯥꯝꯕꯤꯖꯦ ꯁꯥꯒ ꯈꯦꯠꯅꯕꯁꯦ ꯑꯦꯅꯤꯃꯦꯜꯒ ꯄ꯭ꯂꯥꯟ ꯈꯦꯠꯅꯕꯁꯦꯀꯣ ꯁꯦꯜꯗꯣ ꯑꯗꯨꯝ ꯗꯤꯚꯥꯏꯠ ꯇꯧꯔꯒ ꯂꯩꯒꯅꯤ ꯑꯗꯨꯝ ꯗꯤꯚꯥꯏꯠ ꯇꯧꯔ ꯂꯩꯒꯅꯤ ꯑꯗꯨꯝꯗꯤ ꯨꯡꯁꯤꯁꯤꯔꯣꯏꯕꯀꯣ ꯑꯗꯨꯅ ꯌꯥꯝ ꯅꯨꯡꯁꯤ ꯊꯤꯕꯅꯦ ꯑꯩꯈꯣꯏꯅ ꯍꯧꯖꯤꯛ ꯁꯤꯗ ꯕꯤꯁꯦꯟꯄꯨꯔꯗ ꯕꯤꯁꯅꯨ ꯇꯦꯝꯄꯜ ꯍꯥꯏꯅ ꯑꯃ ꯂꯩꯀꯣ ꯁꯤꯒꯤ ꯃꯅꯥꯛꯇ ꯑꯩꯈꯣꯏꯖꯤ ꯁꯤ ꯑꯥꯏ ꯀꯣꯂꯦꯖ ꯍꯥꯏ ꯑꯃ ꯂꯩ ꯁꯤꯒꯤ ꯃꯅꯥꯛꯇ ꯍꯧꯔꯤꯕ ꯀꯩꯅꯣꯁꯦ ꯕꯥꯅꯤꯟ ꯇ꯭ꯔꯤꯁꯦ ꯄꯥꯅꯤꯌꯟ ꯄꯥꯟꯝꯕꯤꯁꯦ ꯆꯍꯤ ꯌꯥꯝꯗ꯭ꯔꯕꯗ ꯂꯤꯁ ꯏꯪꯗꯤ ꯍꯦꯜꯂꯕꯅꯦ ꯁꯤꯁꯦ
ꯑꯆꯥꯆꯥ
ꯍꯧꯖꯤꯛ ꯍꯧꯔꯤꯁꯦꯀꯣ
ꯎꯝ ꯑꯗꯣ ꯃꯣꯏꯗꯤ ꯃꯅꯨꯡꯗ ꯆꯥꯊꯠꯄꯒꯨꯝꯕꯗꯤ ꯇꯧꯔꯣꯏꯗ꯭ꯔꯣ ꯍꯧꯖꯤꯛ ꯀꯨꯏꯃꯜꯂꯗꯤ ꯃꯁꯥ ꯃꯊꯟꯗꯨꯅ ꯃꯅꯨꯡꯗꯒꯤ ꯆꯥꯊꯠꯆꯔꯒ
ꯗꯤ ꯍꯣꯏ ꯑꯗꯨꯕꯨꯗꯤ ꯑꯩꯅ ꯉꯁꯥꯏ ꯍꯥꯏꯕꯗꯣ ꯃꯄꯥꯟꯗꯒꯤ ꯐꯦꯛꯇꯔ ꯃꯌꯥꯝ ꯂꯩ ꯀꯣ ꯑꯗꯨ ꯃꯌꯥꯝꯗꯨꯅ ꯆꯥꯊꯠꯈ꯭ꯔꯗꯤ ꯈꯪꯗ꯭ꯔꯦꯀꯣ ꯑꯗꯨꯕꯨ ꯃꯁꯥꯒꯤ ꯑ ꯀꯩ ꯍꯥꯏꯁꯤꯔ ꯃꯉꯣꯟꯗ ꯌꯥꯎꯖꯔꯤꯕ ꯁꯦꯜꯒꯤ ꯀꯦꯄꯥꯁꯤꯇꯤꯗꯨꯗꯤꯀꯣ
ꯎꯝ
ꯆꯨꯡꯁꯤꯁꯤꯗꯤ ꯍꯥꯏꯕꯅꯦꯕ ꯑꯗꯨ ꯂꯩꯅꯥ ꯇꯤꯟꯅꯥ ꯅꯠꯇ꯭ꯔꯒ ꯆꯥꯊꯠꯄ ꯍꯣꯊꯠꯄ ꯅꯣꯡ ꯑꯗꯨꯝ ꯑꯗꯨꯝ ꯈꯤꯇꯪ ꯈꯤꯇꯪ ꯈꯤꯇꯪ ꯇꯧꯔꯒ ꯃꯔꯥ ꯁꯤꯊꯔꯛꯄ ꯑꯗꯒꯤꯗꯤ ꯑꯗꯨꯝ ꯎ ꯑꯗꯨ ꯃꯅꯥ ꯇꯦꯛꯊꯔꯛꯄ ꯑꯗꯨ ꯑꯗꯨꯗꯤ ꯑꯃ ꯑꯣꯏꯈ꯭ꯔꯦꯅꯀꯣ
ꯑꯣ
ꯑꯗꯨꯅꯦ ꯑꯗꯨ ꯃꯤꯗꯤ ꯃꯄꯥꯟ ꯆꯨꯡꯊꯣꯛ ꯊꯣꯛꯣꯛꯍꯜꯂꯣꯏ ꯑꯗꯨꯝ ꯀꯣꯟꯅꯒ ꯑꯗꯨꯝ ꯊꯝꯒꯦ ꯍꯥꯏꯔꯁꯨ ꯂꯤꯁꯤꯡ ꯆꯍꯤ ꯌꯥꯝꯅꯂꯕꯗ ꯆꯥꯝꯃ ꯀꯨꯟꯅꯦꯕꯀꯣ ꯃꯤꯗ ꯍꯤꯡꯅꯕ ꯑꯟꯊ ꯍꯣꯏ ꯆꯥꯝꯃ
ꯑꯣ ꯅꯪꯅ ꯍꯥꯏꯔꯤꯁꯤꯅꯗꯤ ꯍꯧꯖꯤꯛ ꯆꯥꯝꯃ ꯀꯨꯟ ꯍꯥꯏꯁꯦ ꯃꯤꯒꯤ ꯄꯨꯟꯁꯤꯅꯦ ꯍꯥꯏꯕ
ꯃꯤꯒꯤ ꯄꯨꯟꯁꯤꯅꯦ ꯆꯥꯝꯃ ꯀꯨꯟꯁꯦ ꯍꯣꯏ ꯍꯧꯖꯤꯛꯁꯦ ꯌꯥꯝ ꯎꯒꯤ ꯂꯣꯏꯕ ꯅꯥꯏꯗꯦ ꯑꯩꯅ ꯍꯥꯏꯔꯤꯁꯤꯅꯦ ꯏꯃꯣꯇꯣ ꯄꯨꯒꯁꯦ ꯃꯔꯝꯗꯤ ꯑꯩꯈꯣꯏ ꯑꯩꯈꯣꯏ ꯍꯤꯡ ꯖꯤꯕ ꯄꯨꯂꯞ ꯖꯤꯕ ꯍꯥꯏꯕꯁꯤ ꯁꯤꯗ ꯁꯥꯁꯨ ꯂꯩꯔꯦ ꯄꯥꯝꯕꯤꯁꯨ ꯂꯩꯔꯦꯀꯣ ꯁꯤꯗ ꯁꯦꯜꯅꯦꯕ ꯃꯅꯨꯡꯗ ꯌꯥꯎꯔꯤꯕ ꯈ꯭ꯋꯥꯏꯗꯒꯤ ꯄꯤꯛꯄꯗꯤ ꯁꯦꯜ ꯅꯠꯇ꯭ꯔꯣ ꯁꯦꯜꯗꯣ ꯁꯤꯕ ꯅꯥꯏꯗꯦ ꯍꯥꯏꯕ
ꯑꯠꯆꯥ ꯁꯤꯕ ꯅꯥꯏꯗꯦ ꯍꯥꯏꯁꯦ ꯑꯗꯨꯝ ꯃꯊꯪ ꯃꯊꯪ ꯑꯗꯨꯝ ꯔꯤꯅ꯭ꯌꯨ ꯇꯧꯔ ꯂꯩ ꯍꯥꯏꯔꯗꯤ
ꯍꯣꯏ ꯁꯦꯜꯗꯣ ꯁꯦꯜ ꯗꯤꯚꯥꯏꯠ ꯇꯧꯋꯤꯅꯀꯣ ꯁꯦꯜꯗꯣ ꯃꯃꯥ ꯂꯩꯕꯗ ꯑꯗꯣ ꯑꯃꯨꯛ ꯑꯅꯤ ꯑ ꯑꯅꯤ ꯃꯤꯇꯣꯁꯤꯁ ꯗꯤꯕꯤꯖꯟ ꯀꯧꯏꯀꯣ ꯑꯅꯤ ꯁꯦꯝꯗꯣꯛꯀꯅꯤ ꯑꯅꯤꯗ ꯑꯃꯨ ꯑꯅꯤ ꯗꯤꯚꯥꯏꯠ ꯇꯧꯒꯅꯤ ꯑꯅꯤ ꯗꯤꯚꯥꯏꯠ ꯑꯁꯤꯁꯦ ꯑꯗꯨꯝ ꯆꯠꯊꯔ ꯂꯩꯒꯅꯦꯕ ꯃꯤꯑꯣꯏꯕꯗꯤ ꯆꯠꯊꯔ ꯂꯩ ꯑꯗꯨ ꯑꯣꯏꯔꯁꯨ ꯆꯍꯤ ꯌꯥꯝꯂꯕꯗ ꯂꯤꯁꯤꯡ ꯑꯃ ꯆꯥꯝꯃꯒ ꯀꯨꯟ ꯍꯦꯛ ꯌꯧꯕꯗ ꯑꯗꯨꯝ ꯗꯤꯚꯥꯏꯠ ꯇꯧꯋꯦ ꯍꯥꯏꯔꯁꯨ ꯃꯤꯗꯣ ꯁꯤꯈ꯭ꯔꯗꯤ ꯀꯃꯥꯏꯅ ꯗꯤꯚꯥꯏꯠ ꯇꯧꯒꯅꯤ ꯅꯠꯇ꯭ꯔꯣ ꯑꯗꯣꯅꯤꯗ
ꯆꯨꯝꯃꯦ ꯆꯨꯝꯃꯦ
ꯎꯝ ꯑꯗꯨꯅ ꯑꯗꯨꯒꯤꯅꯦ ꯍꯧꯖꯤꯛ ꯑꯩꯅ ꯍꯥꯏꯕꯗꯣ ꯂꯤꯁꯤꯡ ꯍꯦꯟꯅ ꯆꯠꯄꯁꯨ ꯌꯥꯎꯕꯗ ꯑꯩꯈꯣꯏ ꯑꯩꯈꯣꯏ ꯈꯨꯟꯗꯁꯨ ꯑꯃ ꯂꯩꯌꯦ ꯑꯩꯈꯣꯏ ꯑꯕꯣꯛ ꯂꯩꯈꯤꯗ꯭ꯔꯦꯀꯣ ꯃꯥꯒꯤ ꯃꯕꯣꯛ ꯃꯇꯝꯗꯒꯤ ꯂꯩꯔꯕꯅꯦ ꯍꯥꯏ ꯍꯧꯖꯤꯛꯀꯤ ꯀꯩꯅꯣꯗꯣ ꯄꯥꯝꯕꯤꯗꯣ ꯑꯗꯨꯃꯥꯏꯅꯀꯣ ꯒꯤ ꯆꯥꯎꯕ ꯆꯞ ꯃꯥꯟꯅ ꯑꯗꯨꯒꯤ ꯆꯥꯡꯅꯀꯣ